ꯑꯦ ꯍ
ꯎꯝ ꯍꯣꯏ ꯅꯨꯡꯉꯥꯏꯔꯤꯑꯦ ꯅꯪꯗꯤ
ꯑꯩꯁꯨꯅꯦ ꯉꯁꯤꯗꯤ ꯌꯨꯝꯗ ꯂꯩꯕ꯭ꯔꯥ ꯅꯠꯇ꯭ꯔꯒꯅ ꯃꯄꯥꯟꯗ ꯀꯣꯏꯕ꯭ꯔꯥ
ꯉꯁꯤꯗꯤ ꯉꯁꯤꯗꯤ ꯑꯩ ꯂꯤꯐ ꯂꯧꯋꯦ ꯊꯕꯛꯇꯤꯒꯤꯀꯣ ꯌꯝꯗ ꯑꯗꯨꯝ ꯂꯩꯌꯦꯦ
ꯑꯣ ꯑꯗꯨ ꯉꯁꯤꯗꯤ ꯀꯔꯤ ꯀꯔꯤ ꯏꯟꯁꯥꯡ ꯆꯥꯔꯦ
ꯁꯤꯗꯤ ꯉꯜꯂꯤꯗ ꯆꯥꯗ꯭ꯔꯤꯗ ꯉꯁꯥꯏ ꯄꯨꯡ ꯃꯔꯤꯗ ꯆꯔꯥꯎ ꯋꯥꯟꯕꯗ ꯉꯥꯏꯔꯤ
ꯑ ꯑꯩꯈꯣꯏꯗꯤ ꯊꯣꯡꯗ꯭ꯔꯤ ꯑꯩꯈꯣꯏꯗꯤ ꯉꯁꯤ ꯀꯩꯊꯦꯜ ꯅꯨꯃꯤꯠꯅꯤ ꯑꯗꯨꯒ ꯔꯣꯛ ꯇꯔꯦꯠ ꯇꯔꯦꯠꯗ ꯕꯖꯥꯔ ꯇꯔꯦꯠꯗ ꯀꯩꯊꯦꯜ ꯀꯥꯒꯅꯤ ꯑꯗꯨ ꯍꯜꯂꯛꯔꯒ ꯊꯣꯡꯒꯅꯤ ꯑꯗꯨ ꯑꯗꯨꯒ ꯑꯗꯨꯗꯤ ꯄꯨꯡ ꯕꯔꯣ ꯕꯔꯣ ꯃꯈꯥꯏꯗ ꯆꯥꯒꯅꯤ ꯑꯩꯈꯣꯏꯗꯤ
ꯑꯣ ꯑꯣ ꯑꯣ ꯌꯥꯏꯅꯦ ꯑꯗꯨꯗꯤ ꯌꯥꯝ ꯊꯦꯡꯉꯤꯀꯣ
ꯍꯣꯏ ꯌꯥꯝ ꯊꯦꯡꯅ ꯆꯥꯕꯅꯤ ꯑꯩꯈꯣꯏꯗꯤ
ꯅꯣꯏꯗꯤ ꯍꯣꯠꯅꯕꯁꯨ ꯀꯜꯂꯦ ꯁꯛꯁꯨ ꯐꯖꯔꯝꯒꯅꯤ ꯍꯣꯠꯅꯕ ꯀꯟꯕ ꯃꯤꯁꯤꯡꯗꯤꯀꯣ ꯑꯍꯥꯟꯕ ꯑꯣꯏꯔꯁꯨ
ꯅꯈꯣꯏꯗꯤ ꯄꯨꯡ ꯀꯌꯥ ꯀꯌꯥꯗ ꯆꯥꯕ꯭ꯔꯥ
ꯑꯩꯈꯣꯏ ꯉꯁꯤꯗꯤ ꯅꯥꯏꯟ ꯊꯥꯔꯇꯤ ꯑꯗꯨꯃꯥꯏꯅ ꯆꯥꯒꯅꯤ ꯑꯩꯁꯨ ꯅꯣꯏ ꯑꯗꯨꯃꯥꯏꯅ ꯊꯦꯡꯅ ꯆꯥꯅꯤꯡꯕꯅꯤꯅꯦ ꯑꯗꯨꯕꯨ ꯑꯩꯈꯣꯏꯗꯤ ꯈꯥꯡꯕ ꯉꯝꯃꯔꯣꯏ ꯑꯗꯨꯝ ꯍꯥꯟꯅ ꯆꯥꯊꯣꯛ ꯈꯈꯣꯏꯕꯤꯀꯣ ꯁꯥꯎꯅꯨꯀꯣ
ꯁꯥꯎꯗꯦ ꯁꯥꯎꯗꯦ ꯑꯗꯨ ꯅꯪꯒꯤꯅ ꯍꯦꯟꯅ ꯐꯩꯗ ꯍꯛꯆꯥꯡꯒꯤꯗꯃꯛꯇꯤ
ꯑꯣꯝ ꯑꯗꯨ ꯅꯣꯏꯗꯤ ꯑꯗꯨꯝ ꯅꯨꯡꯇꯤꯒꯤ ꯑꯗꯨꯝ ꯍꯦꯕꯤꯠ ꯑꯣꯏꯔꯕꯅꯤꯅ ꯀꯔꯤꯁꯨ ꯇꯧꯔꯝꯃꯣꯏꯗ
ꯎꯝ ꯑꯩꯈꯣꯏꯗꯤ ꯅꯨꯡꯗꯥꯡ ꯄꯨꯡ ꯕꯔꯣ ꯃꯈꯥꯏ ꯒꯨꯝꯕꯗ ꯆꯥ ꯆꯥꯏꯑꯦ ꯑꯗꯨꯒ ꯍꯧꯒꯠꯄ ꯃꯇꯝꯗꯁꯨ ꯇꯔꯥꯒꯨꯝꯕ ꯅꯤꯄꯥꯜ ꯀꯣ
ꯎꯝ
ꯒꯨꯝꯕꯗ ꯑꯗꯨꯝ ꯍꯧꯒꯠꯈꯤꯅꯤ ꯑꯗꯨꯒ ꯊꯕꯛ ꯂꯩꯥꯔꯗꯤ ꯑꯗꯨꯝ ꯊꯕꯛ ꯆꯠꯂꯦ ꯅꯠ ꯅꯠꯇ꯭ꯔꯗꯤ ꯑꯗꯨꯝ ꯂꯩꯌꯦ ꯌꯨꯝꯗ
ꯑꯣ ꯏꯆꯦꯁꯦ ꯏꯆꯦ ꯑꯗꯨꯝ ꯀꯧꯔꯒꯦꯀꯣ ꯑꯩꯉꯣꯟꯗꯤ ꯍꯜꯂꯝꯕ ꯌꯥꯏ ꯏꯆꯦꯗ ꯑꯉꯥꯡꯗꯤ ꯂꯩꯔꯕ ꯏꯆꯦ ꯌꯨꯝ ꯄꯥꯟꯈ꯭ꯔꯕ ꯄꯥꯟꯗ꯭ꯔꯤꯕ꯭ꯔꯥ
ꯑꯩꯈꯣꯏꯗꯤ ꯄꯥꯟꯗ꯭ꯔꯤ ꯑꯗꯨꯕꯨ ꯊꯤꯕꯗꯤ ꯃꯇꯝ ꯌꯧꯈ꯭ꯔꯦ ꯄꯦ
ꯃꯥꯅꯦ ꯃꯥꯅꯦ ꯊꯤꯕꯁꯨ ꯂꯦꯞꯀꯅꯣ ꯍꯣꯠꯅꯕꯁꯨ ꯂꯦꯞ ꯀꯅꯨꯀꯣ ꯅꯠꯇ꯭ꯔꯥ ꯏꯆꯦ
ꯆꯨꯝꯃꯦ ꯑꯍꯦꯍ
ꯊꯕꯛꯁꯨ ꯇꯧꯒꯗꯕꯅꯦ ꯊꯤ ꯊꯤꯁꯨ ꯊꯤꯗꯝꯅꯦ
ꯁꯨꯝꯃꯦ
ꯇꯥꯝꯁꯨ ꯈꯟꯒꯗꯕꯅꯦ
ꯍꯣꯏ ꯍꯤꯡꯕꯅꯤꯅꯀꯣ ꯁꯪꯁꯥꯔꯗ
ꯃꯥꯅꯤ ꯃꯥꯅꯦ ꯏꯆꯦꯁꯦ ꯀꯔꯤ ꯀꯔꯤ ꯖꯥꯇꯤ ꯑꯣꯏꯕ꯭ꯔꯥ
ꯑꯩꯅ ꯖꯂꯔꯣꯡ
ꯑꯣ
ꯅꯗꯤ
ꯖꯦꯂꯤꯌꯥꯡꯗꯨꯔꯥꯕ
ꯍꯣꯏ ꯖꯦꯂꯤꯌꯥꯡꯔꯣꯡ ꯎꯝ
ꯑꯣ ꯑꯗꯣ ꯏꯆꯦ ꯑꯗꯨ ꯑꯣꯏꯔꯗꯤ ꯃꯅꯤꯄꯨꯔꯗ ꯂꯩꯔꯝꯒꯅꯤꯅꯀꯣ ꯑꯥꯎꯠꯁꯥꯏꯠ ꯃꯅꯤꯄꯨꯔꯗꯔ
ꯉꯁꯤꯗꯤ ꯍꯧꯖꯤꯛ ꯍꯧꯖꯤꯛꯀꯥꯟꯗꯤ ꯃꯄꯥꯟꯗ ꯂꯩꯌꯦ
ꯑꯣꯝ
ꯑꯗꯨ ꯌꯨꯝ ꯌꯨꯝꯗꯗꯤ ꯑꯗꯨꯝ ꯑꯥꯗ ꯂꯩꯌꯦ ꯇꯥꯃꯦꯡꯂꯣꯡ ꯈꯪꯕ꯭ꯔꯥ ꯑꯗꯨꯗ ꯂꯩꯕꯅꯤ ꯌꯨꯝꯗꯤ ꯅꯣꯏꯗꯤ ꯅꯪꯗꯤ
ꯑꯩꯈꯣꯏꯗꯤ ꯁꯤꯗ ꯀꯩꯅꯣ ꯂꯩꯔꯦ ꯏꯝꯐꯥꯜꯗꯀꯣ
ꯑꯣ ꯑꯥꯎ ꯌꯥꯝ ꯐꯩꯀ ꯀꯔꯤ ꯀꯔꯤ ꯑꯦꯟꯁꯥꯡꯅ ꯇꯥꯕ꯭ꯔꯥ
ꯏ ꯑꯩꯈꯣꯏ ꯏꯤꯟꯖꯥꯡ ꯊꯣꯡꯉꯝꯒꯦꯔꯥ ꯈꯪꯗꯦꯅꯦ
ꯍ
ꯍꯥꯏꯔꯣ ꯍꯥꯏꯔꯣ ꯅꯪ ꯍꯥꯏꯔꯣ
ꯍꯧꯖꯤꯛ ꯍꯧꯖꯤꯛꯀꯥꯟ ꯀꯔꯤ ꯀꯔꯤ ꯏꯟꯁꯥꯡ ꯆꯥꯕ꯭ꯔꯥ ꯌꯨꯝꯗ
ꯍꯣꯏ ꯉꯁꯤ ꯑꯌꯨꯛꯇꯤ ꯍꯪꯒꯥꯝ ꯑꯀꯪꯕꯗꯨꯒ ꯆꯒꯦꯝ ꯇꯧꯔꯒ ꯑꯣꯛꯁꯥ ꯑꯌꯥꯏꯕꯒ ꯍꯥꯞꯄꯦ
ꯑ
ꯑꯗꯨꯒ ꯁꯒꯣꯜ ꯍꯋꯥꯏ ꯑꯃ
ꯑꯥ
ꯑꯩꯈꯣꯏꯗꯤ ꯃꯤ ꯌꯥꯝꯕꯅꯤꯅ ꯃꯊꯦꯡꯅ ꯌꯥꯝꯕꯀꯣ
ꯑꯣ ꯃꯤ ꯌꯥꯝ ꯃꯄꯥꯏ
ꯇꯨꯋꯦꯜꯞ ꯃꯦꯝꯝꯕꯔꯁ ꯍꯥꯏ꯭ꯔꯥ
ꯑꯗꯨ ꯌꯥꯝ ꯐꯩꯅꯦ ꯃꯤ ꯑꯃꯅ ꯑꯃꯕꯨ ꯀ꯭ꯔꯤꯅꯣ ꯑꯗꯨꯝ ꯌꯥꯏꯕ ꯀ
ꯎꯝ
ꯃꯤ ꯑꯃꯅ ꯀꯔꯤꯅꯣ ꯇꯧꯅꯤꯡꯉꯥꯏ ꯑꯣꯏꯕ ꯃꯇꯝꯗ
ꯎꯝ
ꯐꯩ ꯐꯩ
ꯑꯗꯣ ꯃꯄꯥꯟꯗ ꯂꯩꯕ ꯍꯥꯏꯕꯁꯤ ꯀꯗꯥꯏ ꯋꯥꯏꯗꯅꯣ ꯗꯗꯤꯍꯤꯔ ꯦꯡꯒꯂꯣꯔꯅꯥ
ꯍꯣꯏ ꯍꯣꯏ ꯍꯣꯏ ꯅꯪ ꯍꯥꯟꯅ ꯍꯥꯏꯕꯗꯣ
ꯑꯣ ꯁꯥꯕ꯭ꯔꯥ
ꯁꯥꯕꯅꯤ ꯍꯧꯖꯤꯛꯇꯤ ꯁꯥꯗꯦ ꯅꯣꯡ ꯑꯗꯨꯝ ꯌꯥꯏ ꯅꯣꯡꯁꯥ ꯅꯨꯡꯁꯥ ꯌꯥꯝꯅ ꯀꯥꯟꯕꯅꯤ ꯍꯧꯖꯤꯛꯇꯤ ꯍꯧꯖꯤꯛꯇꯤ ꯌꯥꯏ ꯑꯗꯨꯝ ꯂꯩꯕ ꯅꯨꯡꯉꯥꯏꯌꯦ ꯁꯥꯗꯦ ꯏꯪꯁꯨ ꯏꯪꯗꯦ ꯁꯥꯁꯨ ꯁꯥꯗꯦ
ꯎꯝ
ꯅꯣꯏꯗꯗꯤ ꯅꯣꯡ ꯆꯨꯕ꯭ꯔꯥ
ꯅꯣꯡꯆꯨꯋꯦ ꯍꯣꯏ ꯑꯁꯤ ꯈꯔ ꯅꯣꯡ ꯆꯨꯑꯦ
ꯑꯗꯨꯗꯤ ꯅꯨꯡꯉꯥꯏꯒꯅꯤꯅꯦ ꯂꯩꯕ
ꯎꯝ ꯑꯗꯣ ꯑꯁ ꯅꯨꯡꯁꯥꯃꯨꯛ ꯊꯣꯛꯑꯗꯤ ꯌꯥꯝ ꯁꯥꯕꯀꯣ ꯑꯗꯨ ꯅꯣꯏ ꯑꯁꯣꯝꯗ ꯂꯩꯕꯗꯨꯅ ꯍꯦꯟꯅꯕꯨꯗꯤ ꯁꯥꯔꯝꯒꯅꯤ
ꯎꯝ ꯅꯣꯡ ꯑꯗꯨꯝ ꯅꯣꯡ ꯀꯟꯅ ꯁꯥꯔꯗꯤꯀꯣ
ꯑꯣ
ꯍꯦꯟꯅ ꯁꯥꯕꯅꯤ ꯑꯗꯨ ꯀꯥ ꯀꯥꯅꯁꯨ
ꯑꯩꯈꯣꯏꯗꯤ ꯃꯄꯥꯟ ꯊꯣꯛꯄꯗꯁꯨ ꯑꯗꯨꯝꯈ꯭ꯔꯦ ꯍꯥꯏꯕ꯭ꯔꯥ ꯃꯥꯏꯗ ꯍꯧꯖꯤꯛꯇꯤ ꯍꯥꯟꯅꯗꯤ ꯑꯦꯁ ꯄꯤ ꯑꯦꯐ ꯊꯥꯔꯇꯤꯒꯨꯝꯕ ꯇꯩꯕ ꯐ ꯊꯥꯔꯇꯤ ꯆꯪꯗ꯭ꯔꯦ ꯑꯦꯁ ꯄꯤ ꯑꯦꯐ ꯐꯤꯐꯇꯤ ꯅꯣꯏ ꯑꯁꯣꯝꯗꯗꯤ ꯑꯦ ꯄꯤ ꯑꯦꯐ ꯍꯟꯗ꯭ꯔꯦꯠꯀꯨꯝꯕ ꯇꯩꯕꯀꯣ
ꯎꯝ
ꯑꯗꯨ ꯑꯣꯏꯔꯗꯤ ꯁꯟ ꯕꯔꯟ ꯇꯧꯕꯗ ꯈꯔ ꯀꯟꯇ꯭ꯔꯣꯜ ꯇꯧꯋꯦꯅ
ꯍꯣꯏ ꯀꯔꯤ ꯀꯔꯤ ꯑ ꯁꯥꯥꯒꯨꯝꯕꯗꯤ ꯆꯥꯕ꯭ꯔꯣ ꯅꯣꯏꯁꯨ
ꯍꯣꯏ ꯁꯥꯔ ꯑꯩꯈꯣꯏ ꯀꯩꯅꯣꯔꯣꯝꯗꯒꯤ ꯈꯨꯟꯔꯣꯝꯗꯒꯤ ꯑꯗꯨꯝ ꯄꯨꯔꯛꯑꯦ
ꯎꯝ
ꯊꯦ ꯑ
ꯁꯥ ꯁꯥꯕ ꯃꯇꯝꯗꯗꯤ ꯑꯗꯨꯝ ꯁꯥꯕꯨꯗꯤ ꯁꯥꯏ ꯁꯥ ꯆꯥꯕꯀꯣ
ꯎꯝ ꯍꯣꯏ ꯈꯨꯟꯗ ꯑꯩꯈꯣꯏꯒꯤ ꯏꯪꯈꯣꯜ ꯂꯩꯕꯀꯣ ꯐꯥꯝ ꯇꯧꯔꯒꯀꯣ ꯉꯥꯒꯤ ꯐꯥꯝ ꯇꯧꯔꯒ ꯑꯗꯨ ꯃꯔꯛ ꯃꯔꯛ ꯆꯠꯄ ꯀꯥꯟꯗ ꯑꯗꯨꯝ ꯁꯖꯤꯒꯨꯝꯕ ꯐꯠꯂꯝꯕ ꯃꯤ ꯐꯪꯉꯗꯤ ꯑꯗꯨꯝ ꯂꯧꯔꯦ
ꯑꯣ ꯎꯝ ꯌꯥꯝ ꯅꯨꯡꯉꯥꯏꯌꯦ ꯎꯝ ꯎꯝ ꯑꯗꯨꯗꯤ ꯅꯨꯡꯉꯥꯏꯔꯝꯒꯅꯤ
ꯍꯣꯏ ꯁꯤꯁꯇꯔꯁꯦ ꯏꯆꯦꯁꯦ ꯏꯆꯦꯁꯦ ꯆꯍꯤ ꯀꯌꯥꯃꯨꯛ ꯇꯤ ꯁꯣꯔꯃꯅꯦ
ꯀꯨꯟꯊ꯭ꯔꯥ ꯁꯨꯒꯗꯎꯔꯦ
ꯏꯆꯦ ꯏꯆꯦ ꯀꯧꯔꯒ ꯂꯥꯁꯇ ꯑꯩꯅ ꯑꯃꯨꯛ ꯍꯜꯂꯝꯒꯅꯤꯀꯣ
ꯀꯧꯋꯣ ꯀꯔꯤꯁꯨ ꯀꯥꯏꯗꯦ
ꯑꯩ ꯀꯌꯥ ꯁꯨꯔꯝꯒꯗꯕ ꯃꯥꯟꯕ꯭ꯔꯥ
ꯈꯟꯗꯦ
ꯑꯩꯌꯦ ꯗꯤꯁꯔꯅ ꯊꯥꯔꯇꯤ ꯋꯥꯟ ꯁꯨꯔꯅꯦ ꯑꯩ
ꯑꯉꯥꯡꯗꯤ ꯑꯉꯥꯡꯅꯤ ꯑꯉꯥꯡ ꯑꯣꯏꯔꯤ ꯑꯉꯥꯡ ꯑꯣꯏꯔꯤ
ꯅꯪꯅꯗꯤ ꯑꯃꯨꯛ ꯊꯥꯔꯇꯤ ꯌꯧꯗꯦ ꯑꯃꯨꯛ ꯍꯥꯏ
ꯀꯨꯟꯊ꯭ꯔꯥ ꯌꯧꯒꯗꯧꯔꯦ ꯑꯗꯨ ꯑꯉꯥꯡꯁꯨ ꯑꯉꯥꯡ ꯑꯣꯏꯔꯤꯅ ꯆꯍꯤ ꯑꯃ ꯈꯛꯇꯅꯤꯅ
ꯃꯥꯅꯦ ꯃꯥꯅꯦ ꯃꯥꯅꯦ
ꯑꯗꯨꯗ ꯑꯗꯨꯝ ꯀꯧꯕꯁꯨ ꯌꯥꯏꯅ ꯀꯥꯏꯗꯅ
ꯍꯣꯏ ꯑꯩꯅ ꯑꯗꯨꯝ ꯆꯤꯠꯁꯦ ꯀꯧꯔꯒꯦ ꯀꯣ
ꯎꯝ
ꯌꯥ
ꯑꯗꯨꯒ ꯑꯩꯈꯣꯏꯅꯗꯤ ꯁꯧꯒ꯭ꯔꯤꯒꯨꯝꯕꯀꯣ
ꯎꯝ
ꯁꯧꯒ꯭ꯔꯤ ꯑꯩꯅ ꯒꯝꯂꯥꯗ ꯍꯥꯞꯔꯒ ꯁꯧꯒ꯭ꯔꯤ ꯑꯗꯨꯝ ꯊꯣꯛꯑꯦ ꯊꯣꯛꯒ ꯑꯗꯨꯝ ꯍꯧꯖꯤꯛ ꯆꯤꯛꯀꯟꯗꯤ ꯁꯥꯎꯒ꯭ꯔꯤ ꯃꯇꯝꯅꯤ ꯏꯟꯅ ꯁꯥꯎꯒ꯭ꯔꯤ ꯌꯥꯝꯕꯅ ꯁꯥꯎꯒ꯭ꯔꯤ ꯑꯩ ꯆꯥꯛꯑꯦ ꯑꯩꯈꯣꯏꯗꯤ ꯍꯧꯖꯤꯛꯀꯥꯟ ꯌꯥꯝ ꯁꯥꯕꯤꯒꯤꯀꯣ
ꯑꯣꯝ ꯑꯣ ꯑꯣ ꯌꯥꯝꯝ ꯐꯩꯅꯦ
ꯍꯛꯆꯥꯡ ꯍꯛꯆꯥꯡꯒꯤꯗꯃꯛ ꯃꯍꯤꯒꯨꯝꯕ ꯊꯥꯛꯄ ꯅꯨꯡꯉꯥꯏꯕ
ꯃꯥꯅꯦ ꯃꯥꯅꯦ ꯁꯨꯞꯀꯤ ꯇꯥꯏꯞꯇ ꯇꯧꯔꯒ ꯀꯣ
ꯎꯝ ꯅꯣꯏꯁꯨ ꯆꯥꯕ꯭ꯔꯥ ꯁꯧꯒ꯭ꯔꯤ
ꯆꯥꯏꯑ ꯁꯧꯒ꯭ꯔꯤ ꯆꯥꯏꯑ ꯁꯧꯒ꯭ꯔꯤꯗꯣ ꯑꯩꯈꯣꯏ ꯉꯥꯄ꯭ꯔꯨꯝ ꯑꯌꯥꯏꯕꯒ ꯍꯥꯞꯄꯒ ꯑꯗꯨꯝ ꯀꯥꯡꯁꯣꯏ ꯆꯥꯏꯌꯦ
ꯑꯥ
ꯑꯗꯨꯒ ꯁꯧꯒ꯭ꯔꯤ ꯑꯃ ꯃꯔꯨ ꯑꯉꯥꯡꯕꯗꯣ
ꯎꯝ
ꯑꯗꯨꯁꯨ ꯑꯗꯨꯝ ꯀꯪꯍꯜꯂꯒ ꯉꯥ ꯑꯌꯥꯏꯕꯒ ꯑꯗꯨꯝ ꯍꯥꯞꯄꯒ ꯆꯥꯏ ꯑꯗꯨꯁꯨ
ꯑꯣ ꯉꯥꯄ꯭ꯔꯨꯝꯒ ꯁꯧꯒ꯭ꯔꯤ ꯍꯥꯞꯄ꯭ꯔꯥ ꯍꯥꯎꯕ꯭ꯔꯥ
ꯉꯥꯄ꯭ꯔꯨꯝ ꯃꯉꯥ ꯀꯪꯍꯜꯂꯒ ꯀꯣ ꯑꯀꯪꯕꯗꯣ ꯍꯥꯞꯄꯗꯣ ꯗ꯭ꯔꯥꯏ ꯑꯣꯏꯕ ꯀꯥꯟꯗ ꯍꯥꯎꯕꯅꯦ ꯑꯗꯨꯝ ꯊꯨꯝꯕꯅꯦ
ꯑꯣ
ꯍꯥꯏꯕꯗꯤ ꯉꯄꯨꯟꯁꯨ ꯈꯔ ꯁꯤꯜꯂꯤꯅꯀꯣ
ꯎꯝ ꯎꯝ ꯅꯣꯡꯃꯥꯕꯤ ꯑꯩꯁꯨ ꯊꯣꯡꯒꯦ ꯑꯁꯨꯝ ꯑꯗꯨꯒꯨꯝꯅ
ꯑꯩꯈꯣꯏ ꯑꯗꯨꯝ ꯊꯕꯛ ꯆꯠꯇ꯭ꯔꯗꯤ ꯑꯩꯗꯤ ꯑꯗꯨꯝ ꯉꯥꯄ꯭ꯔꯨꯝ ꯐꯥꯕ ꯆꯠꯄꯅꯦ ꯁꯤꯗ ꯈꯣꯏ ꯃꯇꯦꯛ ꯇꯦꯛ ꯇꯧꯔꯒꯀꯣ ꯑꯩꯒꯤ ꯕ꯭ꯔꯗꯔ ꯕ꯭ꯔꯗꯔ ꯏꯜꯂꯣ ꯑꯃ ꯂꯩ ꯀꯗꯥꯏꯗꯒꯤ ꯅꯨꯡꯉꯥꯏꯕ ꯑꯗꯨ ꯃꯔꯛ ꯃꯔꯛꯇꯗꯤ ꯂꯤꯟ ꯑꯆꯧ ꯑꯆꯧꯕ ꯊꯦꯡꯅꯔꯒ ꯇꯥꯟꯅꯔꯛꯄꯁꯨ ꯌꯥꯎꯕꯅꯦ
ꯑꯣ ꯅꯨꯡꯉꯥꯏꯔꯝꯒꯅꯤ
ꯑꯗꯨꯒ ꯑꯩꯈꯣꯏꯗꯤ ꯅꯥꯒꯥ ꯑꯣꯏꯕꯅꯤꯅ ꯂꯤꯟꯁꯨ ꯑꯗꯨꯝ ꯆꯥꯏꯗ
ꯑꯣ ꯊꯔꯣꯏ ꯊꯔꯣꯏꯁꯨ ꯂꯩꯕ꯭ꯔꯥ ꯌꯥꯝꯅ
ꯊꯔꯣꯏꯁꯦ ꯑꯩꯈꯣꯏ ꯁꯤ ꯏꯐꯥ ꯏꯝꯐꯥꯜꯗꯗꯤ ꯈꯪꯗꯦꯗꯣ ꯂꯧꯕꯨꯛ ꯂꯩꯅꯗꯕꯅꯦ ꯑꯗꯨ ꯑꯩꯈꯣꯏ ꯈꯨꯟꯔꯣꯝꯗꯗꯤ ꯌꯥꯝ ꯂꯩꯌꯦꯦ
ꯑꯣ
ꯇꯨꯔꯦꯜꯗꯀꯣ ꯑꯩꯈꯣꯏ ꯀꯔꯤ ꯍꯥꯏꯕ꯭ꯔꯥ ꯂꯥꯏ ꯊꯔꯣꯏꯗꯣ ꯑꯗꯨꯒꯨꯝꯕꯗꯣ ꯑꯗꯨꯝ ꯂꯩꯌꯦ
ꯑꯩꯈꯣꯏꯒꯤ ꯇꯨꯔꯦꯟꯗꯗꯤ ꯁꯤꯒꯨꯝꯕ ꯐꯪꯗꯦ ꯑꯩꯈꯣꯏꯒꯤ ꯖꯒꯥꯗꯗꯤꯀꯣ
ꯊꯧꯔꯣꯏꯁꯦ ꯐꯪꯗꯕꯅꯤ ꯌꯥꯝꯗꯕꯅꯤ ꯐꯪꯔꯁꯨ ꯑꯃ ꯑꯅꯤ ꯈꯛꯇꯀꯣ ꯎꯝ
ꯑꯗꯨꯒ ꯑꯩꯈꯣꯏ ꯏꯃꯥꯈꯣꯏ ꯈꯨꯟꯗꯗꯤꯀꯣ ꯊꯔꯣꯏ ꯃꯆꯥ ꯃꯆꯥꯗꯣ ꯈꯪꯕ ꯌꯥꯝ ꯊꯨꯝꯕꯗꯣ ꯍꯣꯏ ꯃꯆꯥ ꯃꯆꯥꯗꯨ ꯀꯣ
ꯎꯝ ꯎꯝ
ꯑꯗꯨꯗꯣ ꯑꯩꯈꯣꯏ ꯏꯃꯥꯗꯤ ꯀꯩꯅꯣꯗꯒꯤꯅꯦꯕ ꯇꯥꯡꯈꯨꯜꯅꯦꯕꯀꯣ ꯑꯣ ꯃꯣꯏ ꯈꯨꯟꯔꯣꯝꯗꯗꯤ ꯑꯗꯨ ꯐꯪꯕꯗ ꯑ ꯀꯌꯥꯃꯨꯛꯁꯨ ꯍꯥꯎꯕ꯭ꯔꯥꯀꯣ ꯃꯣꯔꯣꯛ ꯁꯥꯔꯒ ꯆꯥꯕꯗ ꯑꯁ
ꯑꯣ ꯍꯧꯒꯅꯤ ꯍꯧꯒꯅꯤ
ꯅꯣꯏ ꯅꯆꯤꯟ ꯅꯅꯥꯎ ꯀꯌꯥ ꯁꯨꯒꯦ
ꯑꯩꯈꯣꯏꯅ ꯃꯉꯥ
ꯑꯣ ꯅꯨꯄꯥ ꯀꯌꯥ ꯅꯨꯄꯤ ꯀꯌꯥ
ꯅꯨꯄꯥꯅ ꯑꯍꯨꯝ ꯅꯨꯄꯤꯅ ꯑꯅꯤ
ꯅꯪꯅ ꯑꯍꯟ
ꯑꯩꯅ ꯑꯍꯟꯗꯤ ꯂꯨꯍꯣꯡꯈ꯭ꯔꯦ
ꯑꯍꯟꯒꯤ ꯃꯊꯪꯗ ꯅꯪ
ꯑꯍꯟꯒꯤ ꯃꯇꯥꯡꯗ ꯅꯨꯄꯥ ꯑꯃ ꯂꯨꯍꯣꯡꯈ꯭ꯔꯦ
ꯑꯗꯨꯒ
ꯑ
ꯑꯣ ꯑꯗꯨ ꯅꯪꯒꯤ ꯃꯈꯥꯗ
ꯅꯨꯄꯥ ꯑꯅꯤ
ꯍꯣ ꯃꯥꯏ ꯀꯥꯔꯗ ꯑꯗꯨꯗꯤ ꯅꯪꯅ ꯅꯥꯊꯟꯗ ꯑꯣꯏꯔꯦꯅꯦ ꯅꯨꯄꯤ ꯑꯃꯈꯛꯇꯪ ꯀꯣ
ꯎꯝ ꯑꯗꯨꯒꯤ ꯅꯨꯡꯉꯥꯏꯅ ꯊꯟꯅꯕꯅꯦ ꯑꯁꯤꯗ
ꯑ
ꯑꯩꯁꯨ ꯑꯉꯥꯡꯒ ꯑꯃꯅ ꯁꯥꯟꯅꯅꯤꯡꯕꯀꯣ
ꯃꯥꯅꯦ ꯃꯥꯅꯦ ꯇꯧꯍꯧꯒꯗꯕꯅꯦ ꯍꯥꯏꯕꯗꯤ ꯋꯥꯟꯁ ꯅꯪꯅ ꯌꯨꯝ ꯄꯥꯟꯈ꯭ꯔꯗꯤ ꯅꯠꯇ꯭ꯔꯥ
ꯍꯣꯏ
ꯅ ꯊꯉꯕꯕꯥ
ꯌꯥꯝ ꯐꯩꯌꯦꯦ ꯌꯥꯝ ꯐꯩꯌꯦꯦ ꯑꯩꯗꯣ ꯑꯁ ꯑꯩꯗꯣ ꯈꯔ ꯂꯣꯛ ꯂꯩꯅꯤꯡꯕꯒꯨꯝ ꯇꯧꯕꯀꯣ ꯉꯔꯥꯡ ꯑꯩꯈꯣꯏ ꯑꯩꯈꯣꯏ ꯖꯤꯝꯃꯔ ꯃꯌꯥꯝꯗ ꯏꯔꯣꯏꯕ ꯆꯠꯄ ꯑꯗꯨꯗ ꯄꯨꯜꯗ ꯌꯨꯔꯕꯗ ꯌꯥꯝ ꯀꯨꯏꯅ ꯂꯨꯞꯈ꯭ꯔꯕ
ꯑꯥ ꯍꯤꯗꯥꯛ ꯇꯥꯕ꯭ꯔꯥ
ꯍꯤꯗꯥꯛ ꯆꯥꯗꯦ ꯑ ꯈꯣꯏꯍꯤꯒ ꯁꯤꯡꯒ ꯇꯧꯔꯒ ꯏꯁꯤꯡ ꯁꯥꯔꯤ ꯁꯥꯔꯤ ꯇꯧꯕꯗ ꯑꯗꯨ ꯊꯛꯑꯦ
ꯑꯥ ꯑꯗꯨꯁꯨ ꯐꯕꯅꯦ
ꯍꯥꯏꯗꯤ ꯃꯤꯁꯦ ꯈꯔ ꯅꯥꯔꯦ ꯀꯣꯛꯆꯤꯛꯑꯦ ꯍꯤꯗꯥꯛ ꯆꯥꯕ ꯁꯤ ꯇꯧꯕ ꯍꯥꯏꯕꯁꯦ ꯍꯛꯆꯥꯡ ꯌꯥꯝ ꯁꯣꯛꯄꯅꯦꯕ ꯍꯪꯕ꯭ꯔꯥ
ꯎꯝ ꯆꯨꯝꯃꯦ ꯆꯨꯝꯃꯦ
ꯆꯥꯗꯅꯤꯉꯁꯨ ꯈꯔ ꯀꯟꯅ ꯍꯣꯠꯅꯕꯅꯦ ꯀꯣꯛ ꯆꯤꯛꯄ ꯀꯥꯟꯗ ꯑꯩꯗꯤ ꯍꯪꯒꯥꯝꯗꯣꯀꯣ ꯍꯪꯒꯥꯝꯗꯣ ꯈꯔ ꯇꯛꯑꯒ ꯑꯩꯈꯣꯏꯒꯤ ꯂꯥꯏꯕꯛꯇ ꯍꯟꯅꯄꯤꯤꯕꯗꯣ ꯑꯗꯨꯁꯨ ꯐꯩꯌꯦ
ꯑꯣ ꯑꯣꯥ ꯑꯩꯈꯣꯏꯒꯤ ꯍꯤꯗꯥꯛꯅ ꯆꯥꯕꯅ ꯐ
ꯎꯝ
ꯃꯌꯥꯡꯈꯣꯏꯅ ꯁꯦꯝꯕ ꯅꯠꯇꯕꯀꯣ
ꯎꯝ
ꯅꯪꯅ ꯍꯥꯏꯕ ꯆꯨꯝꯃꯦ ꯆꯨꯝꯃꯤ
ꯑꯝ ꯑꯗꯣ ꯑꯩꯁꯨ ꯑꯃꯨꯛ ꯇꯧꯔꯛꯄ ꯌꯥꯏꯌꯦ ꯅꯪꯁꯨ ꯇꯧꯔꯛꯑꯣ ꯑꯗꯨꯝ ꯇꯧꯃꯤꯟꯅꯁꯦꯀꯣ
ꯑꯍꯣꯏ ꯇꯧꯁꯦ ꯑꯗꯨ ꯄꯨꯡ ꯀꯌꯥꯗ ꯍꯣꯏ ꯌꯥꯕꯅꯤ ꯌꯥꯕꯅꯤ ꯌꯥꯕꯅꯤ ꯄꯨꯡ ꯀꯌꯥꯒꯨꯝꯕꯗ ꯆꯥꯛ ꯆꯥꯒꯅꯤ
ꯄꯨꯡ ꯅꯥꯏꯟ
ꯑꯣꯥ ꯑꯥ ꯑꯣꯥ ꯅꯈꯣꯏꯗꯤ ꯑꯗꯨꯝ ꯃꯇꯝꯁꯦ ꯆꯞ ꯆꯥꯑ ꯆꯥꯛ ꯆꯥꯕ ꯃꯇꯝꯁꯦ ꯍꯛꯆꯥꯡ ꯅꯨꯡꯉꯥꯏꯒꯅꯤ ꯍꯛꯆꯥꯡ ꯐꯥꯕꯅꯤ ꯁꯨꯃꯥꯏꯅ ꯇꯧꯕꯗꯤ ꯑꯩꯈꯣꯏ